ꯇꯥꯕ꯭ꯔꯣ
ꯇꯥꯏꯌꯦ
ꯆꯛ ꯏꯁꯤꯡ ꯎꯅꯔꯕꯣ
ꯎꯅꯔꯦ
ꯉꯁꯤꯗꯤ ꯀꯩ ꯃꯊꯦꯜ ꯇꯧꯔꯕ
ꯉꯁꯤꯗꯤ ꯑꯁ ꯃꯌꯥꯝꯅ ꯁꯨꯝ ꯐꯦꯁꯕꯨꯛꯇꯒ ꯑꯃ ꯑꯃ ꯂꯪꯈꯠꯅꯕ ꯀꯛ ꯅꯪ ꯉꯧꯕꯤꯗꯣ ꯈꯪꯕ꯭ꯔꯥ
ꯑꯣꯛꯇꯣ
ꯑꯣ
ꯎꯝ ꯎꯝ ꯑꯗ ꯑꯗ ꯃꯅꯤꯡ ꯊꯣꯡꯒꯤꯗꯣ ꯑꯩꯈꯣꯏꯒꯤ ꯂꯩꯕꯥꯛ ꯍꯣꯠꯄꯤꯒ ꯍꯥꯏꯗꯥꯏꯅꯦ ꯍꯦ ꯍꯦ ꯂꯩꯕꯥꯛ ꯏꯟꯕꯤ ꯂꯩꯕꯥꯛ ꯍꯣꯠꯄꯤ ꯂꯩꯕꯥꯛ ꯆꯥꯕꯤ ꯀꯥꯏꯅ ꯅꯇꯦ ꯇꯨꯝꯕꯤ
ꯍꯥꯎꯔꯝꯅꯤꯗ ꯑꯗꯨꯗꯤ
ꯑꯦꯁ ꯀꯩꯅꯣꯅꯤ ꯉꯁꯤ ꯀꯤꯂꯣ ꯑꯩꯈꯣꯏ ꯐꯦꯃꯤꯂꯤ ꯑꯗꯨꯝ ꯂꯣꯏ ꯆꯥꯏꯑꯕꯀꯣ
ꯑꯥ
ꯀꯩ ꯇꯧꯔꯦ ꯑꯣꯖꯥ ꯍꯣꯏꯅ ꯀꯤꯂꯣ ꯑꯍꯨꯝꯃꯨꯛ ꯊꯣꯡꯉꯦ
ꯑꯣꯛꯇꯣ ꯀꯃꯥꯏꯅ ꯊꯣꯡꯉꯤꯅꯣ ꯀꯔꯝꯕ ꯊꯣꯡꯅꯣ ꯆꯝꯅ ꯊꯣꯡꯕꯤꯔꯥ
ꯎꯝ ꯑꯩꯈꯣꯏꯒꯤ ꯑꯥ ꯏꯁꯤꯡ ꯀ ꯍꯥꯞꯄ ꯍꯥꯟꯅ ꯐꯨꯠꯄꯤꯗꯣ
ꯑꯥ
ꯏꯁꯤꯡ ꯐꯨꯠꯂ ꯃꯇꯨꯡꯗ ꯇꯪꯈꯥꯏꯃꯨꯃꯨꯛ ꯀꯪꯁꯤꯂꯦ ꯍꯥꯏꯔ ꯀꯥꯟꯗ ꯇꯤꯜꯍꯧ ꯆꯦꯅꯝ ꯐꯖꯅ ꯍꯥꯞꯄꯒ ꯑꯃꯨꯛ ꯀꯪꯅ ꯉꯧꯕꯤꯗꯣ
ꯑꯥ
ꯑꯗꯨꯒ ꯑꯃꯨꯛ ꯏꯁꯤꯡ ꯑꯃꯨꯛ ꯈꯔ ꯑꯃꯨꯛ ꯍꯥꯞꯄꯒ ꯃꯨꯜꯍꯟꯕꯤꯗꯣ ꯑꯗꯨ ꯑꯗꯨ ꯇꯧꯔꯦ
ꯅꯣꯏ ꯑꯗꯨꯃꯥꯏ ꯊꯣꯡꯕ꯭ꯔꯣ
ꯎꯝ ꯑꯗꯨꯃꯥꯏꯅ ꯊꯣꯡꯉꯦ ꯑꯥ
ꯎꯝ ꯑꯩꯈꯣꯏꯒꯤꯅꯅꯦ
ꯉꯔꯥꯡ
ꯊꯣꯡꯕꯗ ꯍꯣꯏ ꯑꯗꯨꯃꯥꯏꯅ ꯊꯣꯡꯕꯖꯦ ꯃꯔꯛ ꯃꯔꯛꯇꯗꯤ ꯊꯣꯡꯉꯦꯕꯀꯣ
ꯑꯥ
ꯑꯈꯣꯏꯅ ꯊꯣꯡꯕꯁꯤꯗ ꯑꯍꯥꯟꯕꯗꯅꯦ ꯑꯣꯛꯇꯣ ꯐꯖꯅ ꯆꯥꯝꯊꯣꯛꯑꯅꯤꯗꯅ ꯏꯁꯤꯡ ꯑꯁꯥꯕꯗ
ꯎꯝ
ꯑꯗꯨꯒ ꯅꯨꯡꯕꯤ ꯆꯐꯨ ꯂꯩꯔꯒꯅ ꯅꯨꯡꯕꯤ ꯆꯐꯨꯗ ꯊꯣꯡꯉꯦ
ꯑꯥ
ꯑꯗꯨ ꯅꯠꯇ꯭ꯔꯒꯅ ꯑꯈꯣꯏꯒꯤ ꯄ꯭ꯔꯦꯁꯔ ꯀꯨꯀꯔ
ꯎꯝ ꯎꯝ
ꯑꯣꯛ ꯊꯣꯡꯕꯁꯦ ꯈꯔ ꯀꯣꯟ ꯈꯔ ꯆꯤꯟꯕ ꯃꯅꯤꯟ ꯌꯥꯝꯅ ꯆꯠ ꯆꯠꯇꯕ ꯃꯐꯝꯁꯦ ꯁꯤꯗꯅ ꯍꯦꯟꯅ ꯊꯨꯅ ꯃꯨꯜꯂꯦꯕꯀꯣ ꯈꯥꯡꯗꯒ ꯊꯣꯡꯕꯁꯤꯗꯤ ꯀꯨꯏꯅ ꯆꯪꯉꯦꯕ ꯁꯥꯗꯣ ꯐꯨꯠꯅꯕ ꯍꯣꯠꯅꯕꯗ ꯑꯗꯨꯒ ꯍꯧꯖꯤꯛꯀꯤ ꯄ꯭ꯔꯦꯁꯔ ꯀꯨꯀꯔꯒꯨꯝꯕ ꯅꯠꯇ꯭ꯔꯒ ꯅꯨꯡꯕꯤ ꯆꯥꯐꯨꯒꯨꯝꯕꯁꯤꯗ ꯁꯥꯁꯦ ꯆꯥꯝꯊꯣꯛꯑ ꯃꯇꯨꯡꯗ ꯍꯥꯞꯆꯜꯂꯅꯤꯗꯅ
ꯎꯝ
ꯑꯗꯨꯒ ꯊꯨꯝ ꯈꯔ ꯆꯥꯏꯁꯤꯜꯂꯅꯤ ꯑꯗꯨꯒ ꯃꯈꯨꯝ ꯈꯨꯝꯖꯤꯜꯂꯒ ꯃꯤꯅꯤꯠ ꯇꯔꯦꯠ ꯅꯤꯄꯥꯜꯃꯨꯛꯁꯦ ꯃꯩ ꯊꯥꯔ ꯊꯝꯃꯅꯦꯕ ꯑꯗꯨ ꯃꯇꯨꯡꯗꯒꯤꯗꯤꯅꯦ ꯑꯣꯛꯁꯦ ꯃꯁꯥꯒꯤ ꯃꯍꯤꯖꯦ ꯊꯣꯛꯂꯛꯑꯅꯦꯕꯀꯣ ꯄꯤꯔꯤ ꯄꯤꯔꯤ ꯄꯤꯔꯤꯔꯤ ꯃꯔꯤꯗꯨ ꯊꯣꯛꯂꯛꯑꯅꯦꯕꯀꯣ ꯐꯖꯅ ꯃꯍꯤꯗꯨꯒ ꯃꯍꯤꯗꯣ ꯊꯣꯛꯂꯛꯄ ꯃꯇꯝꯗꯨꯗ ꯀꯩꯅꯣꯁꯦ ꯁꯤꯡꯁꯦ ꯐꯖꯅ ꯁꯨꯗꯣꯛꯑꯎꯕꯁꯤꯡꯗꯣ ꯐꯖꯅ ꯆꯥꯏꯁꯤꯜꯂꯦ ꯑꯗꯨꯒ ꯉꯧꯔꯦ ꯃꯤꯅꯤꯠ ꯑꯅꯤ ꯑꯍꯨꯝ ꯑꯗꯨꯃꯥꯏꯅ ꯈꯨꯝꯖꯤꯜꯂ ꯊꯝꯃꯅꯤꯗꯅ ꯉꯁꯥꯏ ꯊꯣꯛꯈꯤꯕ ꯃꯍꯤꯁꯦ ꯀꯥꯡꯖꯤꯜꯂꯛꯑꯒ ꯊꯥꯎꯒꯤ ꯁ꯭ꯇꯥꯏꯜꯗ ꯇꯧꯔꯛꯑꯅꯦꯕ ꯈꯨꯡꯒꯣꯜ ꯂꯥꯛꯄ ꯃꯇꯝ ꯍꯧꯔꯛ ꯑꯅꯤꯕꯀꯣ ꯑꯈꯣꯏꯅ ꯁꯣꯏꯈ꯭ꯔꯕ ꯇꯤꯜꯍꯧ ꯆꯅꯝꯗꯣ ꯑꯗꯨ ꯐꯖꯅ ꯍꯥꯞꯆꯤꯜꯂꯅꯤ ꯑꯗꯒꯤ ꯎ ꯃꯣꯔꯣꯛ ꯑꯇꯦꯛꯄꯗꯣ ꯑꯣꯛ ꯊꯣꯡꯕꯗꯗꯤ ꯎ ꯃꯣꯔꯣꯛ ꯑꯇꯦꯛꯄꯗ ꯌꯥꯝ ꯆꯥꯅꯕꯅꯦꯕ
ꯃꯥꯅꯦ
ꯎ ꯃꯣꯔꯣꯛ ꯑꯇꯦꯛꯄꯗꯣ ꯀꯦ ꯖꯤ ꯑꯅꯤꯒ ꯊꯣꯡꯕꯗꯗꯤ ꯃꯉꯥꯃꯨꯛ ꯍꯥꯞꯄꯦꯕꯀꯣ ꯑꯗꯨꯒ ꯐꯖꯅ ꯉꯧꯔꯅꯤꯗꯅ ꯉꯧꯔꯅꯤ ꯉꯧꯔꯅꯤ ꯉꯧꯔꯅꯔ ꯉꯧꯔꯅꯤ ꯊꯥꯎ ꯃꯥꯏ ꯊꯥꯎꯗꯣ ꯊꯣꯛꯍꯜꯂꯅꯤꯗꯅꯀꯣ ꯑꯗꯨꯒ ꯃꯥꯏ ꯊꯥꯎꯗꯨꯒꯤ ꯃꯔꯛꯇ ꯑꯈꯣꯏꯒꯤ ꯃꯔꯨ ꯃꯔꯥꯡꯁꯦ ꯃꯆꯜꯖꯦ ꯑꯗꯨꯒ ꯖꯤꯔꯥ ꯀꯩꯀꯥ ꯍꯥꯞꯄꯒꯅꯦ ꯉꯁꯥꯏꯒꯤ ꯃꯣꯔꯣꯛ ꯑꯁꯨꯕ ꯃꯤꯛꯁ ꯄꯥꯎꯗꯔꯗꯣ
ꯑꯗꯨꯅꯦ ꯑꯗꯨꯗꯒꯤꯗꯤ ꯃꯆꯨꯅꯦ ꯂꯣꯏ ꯊꯥꯛꯆꯤꯜꯂꯒ ꯑꯃꯨꯛ ꯉꯧꯔꯅꯦꯕꯀꯣ
ꯎꯝ
ꯑꯗꯨ ꯉꯧꯕꯗ ꯃꯆꯨꯒꯨꯝꯕ ꯆꯅꯝꯒꯨꯝꯕ ꯊꯥꯛꯈ꯭ꯔꯃꯤꯅꯅꯦ ꯅꯞꯁꯤꯜꯂꯛꯑꯅꯦꯕ ꯃꯈꯥꯁꯦ ꯑꯗꯨꯗ ꯑꯈꯣꯏꯒꯤ ꯏꯁꯤꯡ ꯑꯁꯥꯕ ꯂꯨꯝꯕꯨ ꯂꯨꯝꯕꯨ ꯁꯥꯕꯗꯣ ꯑꯗꯨꯗ ꯌꯥꯝꯅ ꯍꯩꯗꯕꯤꯗ ꯄꯤꯠ ꯄꯤꯠ ꯄꯤꯠ ꯄꯤꯠ ꯄꯤꯠ ꯄꯤꯠ ꯍꯩꯔꯒꯅꯦꯀꯣ ꯃꯈꯨꯝ ꯃꯈꯨꯝꯃꯒ ꯑꯣꯠꯂ ꯑꯣꯠꯂ ꯑꯣꯠꯂꯒ ꯀꯪꯅ ꯉꯧꯕ ꯍꯥꯏ ꯇꯔꯦ
ꯑꯣ ꯁꯤ ꯋꯥꯏ ꯑꯩꯈꯣꯏꯒ ꯈꯦꯠꯅꯩꯌꯦ ꯑꯗꯨꯗꯤ ꯅꯣꯏ ꯊꯣꯡꯉꯕꯣ ꯑ ꯑꯗꯨ ꯑꯗꯨ ꯈꯨꯊꯣꯡꯗꯣ ꯑꯃ ꯂꯩꯔꯦꯗꯅ ꯅꯣꯏꯒꯤ ꯏ ꯃꯥ ꯑꯗꯨꯒ ꯑꯩꯈꯣꯏꯒꯤ ꯊꯣꯡꯉꯤꯁꯤꯅ ꯑꯗꯨꯃꯥꯏꯅ ꯊꯣꯡꯗꯦꯕ ꯑꯩꯈꯣꯏꯒꯤꯅ
ꯑꯩꯈꯣꯏꯒꯤꯖꯤꯅ ꯑꯃꯨꯛ ꯑꯅꯝꯕ ꯃꯇꯝꯗ ꯑ ꯑꯉꯧꯕ ꯆꯥꯅꯤꯡꯉꯗꯤꯀꯣ
ꯑꯥ
ꯑ ꯈꯪ ꯒꯥꯡ ꯑꯈꯣꯢ ꯅꯨꯡꯒꯥꯡ ꯂꯩꯗꯅ ꯊꯥꯏꯅꯒꯤ ꯑꯔꯤꯕꯗꯣ ꯑꯩꯈꯣꯏꯒꯤ ꯑ ꯀꯩ ꯃꯣꯏꯁꯣꯟ ꯑ ꯀ ꯑꯩꯒꯤ ꯖꯤꯔꯤ ꯖꯤꯔꯤꯔꯣꯝꯗꯒꯤ ꯑꯥꯥ ꯖꯤꯔꯤꯔꯣꯝꯗꯒꯁꯨ ꯐꯪꯕꯗꯣ ꯑꯗꯨꯗꯣ ꯑꯅꯝꯕꯅ ꯂꯣꯏ ꯂꯩꯌꯦ ꯍꯧꯖꯤꯛꯀꯥꯟꯁꯤ ꯂꯣꯏ ꯂꯩꯅꯩꯗꯅ ꯌꯨꯝ ꯈꯨꯗꯤꯡꯒꯤ
ꯂꯣꯢꯔꯦ ꯂꯣꯢꯔꯦ
ꯎꯝ ꯎꯝ
ꯑꯩꯈꯣꯏ ꯕꯥꯅ ꯖꯤꯔꯤꯔꯣꯝꯗꯒꯤ ꯑꯗꯨ ꯈꯥꯡꯗꯣ ꯁꯨꯝ ꯑꯍꯨꯝꯕꯨ ꯂꯩꯁꯜꯂꯛꯏ ꯏꯕꯨꯡꯉꯣ ꯅꯝꯕ꯭ꯔ ꯅꯝꯕ꯭ꯔ ꯇꯨꯋꯦꯞ ꯀꯤ ꯑꯃꯅꯦ ꯑꯦꯂꯕꯦꯟ ꯇꯨꯋꯦꯞ ꯑꯃꯅꯦ ꯅꯝꯕꯔ ꯅꯥꯏꯟꯒꯤ ꯑꯃꯅꯦ
ꯑꯣ ꯑꯁ ꯅꯝꯕꯔ ꯇꯨꯌꯦꯐꯀꯤꯗꯨꯗ ꯊꯣꯡꯕꯁ ꯐꯖꯅ ꯍꯥꯎꯕꯅꯦꯍꯦ ꯁꯥ ꯌꯥꯝꯃꯒ
ꯑꯥ ꯑꯁ ꯑꯗꯨꯗꯤ ꯁꯥ ꯃꯌꯥꯝ ꯍꯥꯞ ꯊꯣꯛꯀꯗꯕꯅꯤꯗ
ꯑꯗꯨꯃꯥꯏꯅ ꯊꯣꯡꯗꯣꯏꯅꯦ ꯑꯩꯈꯣꯏꯒꯤꯗꯨꯅ ꯑꯃꯨꯛ ꯁꯥꯁꯦ ꯀꯩ ꯇꯧꯗꯣꯏꯅꯣ ꯅꯦꯕ ꯏꯁꯤꯡ ꯍꯥꯟꯅ ꯍꯥꯞꯆꯤꯜꯂꯅꯤꯗꯅ ꯏꯁꯤꯡꯁꯦ ꯀꯕ ꯀꯕ ꯁꯧꯔꯦ ꯍꯥꯏꯔ ꯀꯥꯟꯗꯨꯗ ꯑꯃꯨꯛ ꯀꯔꯤ ꯇꯧꯗꯣꯏꯅꯣ ꯑꯗꯨ ꯁꯥꯁꯦ ꯍꯥꯞꯇꯣꯏꯅꯦꯕ ꯑꯗꯨꯒ ꯑꯩꯈꯣꯏꯒꯤ ꯃꯊꯛꯇ ꯌꯥꯎꯕ ꯑꯃ ꯀꯔꯤꯗꯣ ꯑ ꯃꯣꯏꯒꯤ ꯕ꯭ꯂꯦꯛ ꯀꯂꯔꯒꯨꯝꯕ ꯑꯃ ꯊꯣꯛꯄꯗꯣ ꯀꯣꯡꯒꯣꯟ ꯃ ꯆꯨꯊꯨꯡꯅꯃ ꯑꯗꯣ ꯈꯥꯕꯩ ꯐꯖꯅ ꯂꯧꯊꯣꯛꯑꯒ ꯁꯥꯥꯁꯦ ꯑꯥ ꯏꯁꯤꯡꯁꯤꯅ ꯁꯧꯔꯛꯑ ꯃꯇꯨꯡꯗ ꯈꯤꯇꯪ ꯀꯪꯊꯔꯀꯥꯟꯗ ꯁꯥꯁꯦ ꯎꯔꯛꯄ ꯌꯥꯎ ꯌꯥꯎꯔꯛꯄꯅꯤꯗ ꯃꯥꯒꯤ ꯃꯇꯣꯟ ꯈꯔ ꯈꯔ ꯎꯔꯛꯄ ꯇꯥꯏꯃꯤꯡꯗꯣ ꯑꯗꯨꯒꯤꯗ ꯑꯃꯨꯛ ꯇꯤꯜꯍꯧ ꯆꯅꯝꯁꯦ ꯍꯥꯞꯇꯣꯏꯅꯦꯕ ꯑꯩꯈꯣꯏꯒꯤ ꯆꯤꯡ ꯅꯨꯡ ꯇꯤꯜꯍꯧ ꯆꯅꯝ ꯁꯤꯡ ꯃꯅꯥꯖꯦ
ꯑꯥ
ꯃꯅꯥꯁꯦ ꯄꯨꯔ ꯃꯥꯒꯗꯤ ꯄꯨ ꯆꯥꯟꯅꯕꯤꯅꯦꯕ ꯏꯪ ꯃꯅꯥ
ꯍꯜꯂꯣ ꯇꯥꯕ꯭ꯔꯣ
ꯍꯂꯣ
ꯇꯥꯕ꯭ꯔꯥ ꯇꯥꯔꯕꯣ ꯇꯥꯔꯕꯣ ꯕ ꯥꯏ ꯍꯜꯂꯣ ꯑꯗꯨꯒꯤ ꯁꯤꯡ ꯃꯅꯥ ꯍꯥꯞꯄꯗꯣ ꯌꯥꯝ ꯍꯥꯎꯕꯅꯤꯅꯦ ꯍꯜꯂꯣ ꯑꯁ ꯃꯥꯢ ꯅꯦꯠꯋꯥꯛꯁꯦ ꯌꯥꯝ ꯅꯨꯡꯉꯥꯏꯇꯦꯅꯦ ꯇꯠꯈ꯭ꯔꯕ ꯀꯩꯅꯣ